ꯍꯜꯂꯣ
ꯍꯜꯂꯣ
ꯊꯦꯡꯅ ꯄꯥꯏꯈꯠꯂꯦꯅ ꯀꯩꯗꯧꯕꯒꯤꯔꯣ
ꯑ ꯍ ꯑꯦ
ꯍꯦꯔꯣꯒ ꯋꯥꯔꯤ ꯁꯥꯕꯅꯤꯂꯣ
ꯑꯩ ꯋꯥꯔꯤ ꯁꯥꯗꯦ ꯏꯑ ꯏꯔꯨꯕ ꯂꯣꯏꯔ ꯂꯩꯕꯅꯦ
ꯑꯁ ꯏꯔꯨ ꯊꯣꯛꯑꯒ ꯂꯩꯔꯝꯃꯗꯤ ꯌꯥꯝ ꯐꯖꯔꯝꯒꯅꯤꯍꯦ ꯌꯥꯝ ꯐꯖ ꯊꯣꯑꯒ ꯐꯝꯒꯗꯕ ꯃꯥꯜꯂꯦ ꯅꯪꯒꯤ ꯇꯦꯕꯜꯗ
ꯅꯠꯇꯦꯗ ꯇꯥꯏꯗꯒꯤ
ꯐꯨꯜꯅꯦ ꯅꯪꯒꯤ ꯗ꯭ꯔꯃꯥ ꯅ ꯌꯦꯡꯗ꯭ꯔꯣ ꯑ ꯑꯈꯣꯢꯒꯤ ꯌꯦꯡꯗꯦ
ꯀꯩ ꯏꯟꯖꯥꯡ ꯀꯩ ꯃꯊꯦꯜ ꯆꯥꯒꯦ ꯉꯁꯤꯗꯤ
ꯑꯁ ꯊꯔꯣꯏ ꯊꯣꯡꯕꯒ ꯍꯋꯥꯏꯒ ꯀꯪꯉꯧꯒ
ꯍꯥꯎꯔꯝꯅꯤ ꯑꯗꯨꯗꯤ
ꯍꯥꯎꯇꯦ ꯑꯩꯒꯤꯗꯤ ꯑꯩ ꯊꯔꯣꯏ ꯆꯥꯗꯕꯅꯤꯅ
ꯎ ꯀꯩꯒꯤꯅꯣ ꯊꯔꯣꯏ ꯆꯥꯗꯕꯗꯨ ꯑꯥꯔꯦ ꯄꯪꯉꯤꯍꯦ
ꯑꯁ ꯀꯨꯏꯔꯦꯗ ꯆꯥꯗꯕ ꯆꯍꯤ ꯀꯨꯟꯁꯤ ꯀꯨꯟꯃꯨꯛ ꯁꯨꯔꯝꯃꯅꯤ ꯑꯦ ꯀꯨꯟꯃꯨꯛ ꯁꯨꯔꯝꯃꯅꯤ ꯑꯣꯟ ꯌꯣ ꯌꯣꯠꯄ ꯌꯥꯗꯦ ꯊꯔꯣꯏꯗꯣ ꯑꯣꯊꯣꯛ ꯑꯣꯊꯣꯛꯀꯦ ꯇꯧꯋꯦ ꯌꯦꯁꯤꯜꯂꯗꯤ ꯗꯨꯒꯤ
ꯐꯠꯇꯦꯍꯦ ꯑꯩ ꯗꯤ ꯊꯔꯣꯏ ꯍꯥꯎꯋꯦꯕꯣ
ꯏꯁ ꯐꯠꯇꯦꯑꯦ ꯇꯠ ꯊꯔꯣꯏꯗꯕꯨ ꯁꯥꯁꯨ ꯅꯠ ꯅꯠꯇꯕ ꯗꯨꯕꯨ ꯅꯪꯗꯤ ꯀꯔꯤ ꯃꯊꯦꯜ ꯊꯣꯡꯉꯒꯦ
ꯑꯣ ꯃꯥꯏꯔꯦꯟ ꯃꯥꯏꯔꯦꯟꯅꯦ ꯉꯁꯤꯗꯤ
ꯍꯥꯎꯔꯝꯗꯧ ꯃꯥꯜꯂꯦ ꯃꯥꯏꯔꯦꯟꯗꯣ
ꯀꯠꯗꯥꯏꯗꯒꯤ ꯑꯣ ꯃꯥꯏꯔꯦꯟꯗꯤ ꯍꯥꯎꯋꯦ ꯑꯩꯒꯤꯗꯤꯀꯣ ꯑꯗꯨ ꯎꯝ ꯀꯩꯅꯣ ꯇꯣꯔꯕꯣ ꯑꯗꯨꯒꯨꯝꯕ ꯅꯠꯇꯕ ꯑꯗꯨꯒꯨꯝꯕꯗꯤ ꯄꯥꯝꯗꯦ ꯗꯨ ꯃꯥꯏꯔꯦꯟꯗꯤ ꯍꯥꯎꯋꯦ
ꯑꯩꯗꯤ ꯆꯥꯅꯤꯡꯗꯦ ꯃꯥꯏꯔꯦꯟꯁꯨ
ꯑꯩꯒꯤꯗꯤ ꯍꯥꯎꯋꯦ ꯑꯁ ꯆꯥꯅꯤꯡꯗ꯭ꯔꯗꯤ ꯂꯩ ꯑꯗꯨ ꯂꯩꯔꯣ ꯑꯗꯨ ꯑꯩꯗꯤ ꯍꯥꯎꯋꯦ ꯍꯥꯏꯕ
ꯆꯅꯤꯡꯗꯦ ꯑꯗꯨ ꯑꯣꯏꯔꯁ ꯍꯥꯏꯒꯦ
ꯍꯥꯏꯇ꯭ꯔꯁꯨ ꯌꯥꯕꯅꯦ
ꯅꯪꯗꯤ ꯗ꯭ꯔꯥꯃꯥꯒ ꯌꯦꯡꯗꯔꯣ
ꯌꯦꯡꯒꯅꯤ ꯍꯣꯏ ꯍꯣꯔꯦꯟ
ꯏꯁ ꯀꯔꯝꯕ ꯗ꯭ꯔꯥꯃꯥꯅꯣ
ꯍꯧꯖꯤꯛ ꯌꯦꯡꯔꯤꯁꯦ ꯀꯣꯔꯤꯌꯟꯒꯤ ꯑꯣꯏꯔꯝꯒꯅꯤ
ꯏꯄꯤꯁꯣꯠ ꯀꯌꯥꯃꯨꯛ ꯂꯩꯕ
ꯌꯥꯝꯗꯦꯗ ꯑꯩꯅ ꯌꯦꯡꯕꯗꯤ ꯍꯧꯖꯤꯛꯀꯥꯟꯁꯦ ꯑꯥ ꯀꯩꯅꯣ ꯑꯗꯨꯝ ꯎꯝ ꯍꯧꯖꯤꯛꯀꯥꯟꯒꯤ ꯗ꯭ꯔꯃꯥꯁꯤꯡꯗꯣ ꯑꯦꯄꯤꯁꯣꯠ ꯌꯥꯝꯗꯦꯕ ꯇꯦꯟ ꯁꯤꯛꯁꯇꯤꯟ ꯇꯨꯋꯦꯜꯚ ꯑꯗꯨ ꯈꯛꯇꯪꯅꯦꯕ
ꯑꯝ ꯏꯁ ꯌꯥꯝꯈ꯭ꯔꯦ ꯑꯗꯨ ꯑꯣꯏꯔꯁꯨ
ꯅꯠꯇꯦꯗ ꯌꯥꯝꯗꯦꯗ
ꯏꯁ ꯇꯨ ꯊꯥꯎꯖꯟ ꯇꯨ ꯊꯥꯎꯖꯟ ꯑꯦꯠ ꯅꯥꯏꯟ ꯇꯦꯟ ꯑꯗꯨꯋꯥꯏꯗꯗꯤ ꯑꯦꯄꯤꯁꯣꯠ ꯏꯄꯤꯁꯣꯠꯁꯦ ꯐꯤꯞꯇꯤꯃꯨꯛ ꯁꯨꯋꯦꯀꯣ ꯃꯣꯏꯒꯤꯗꯣ
ꯑꯁ ꯇꯔꯀꯤꯁꯀꯤꯀꯣ ꯑꯥ ꯍꯟꯗ꯭ꯔꯦꯗ ꯍꯦꯟꯕꯁꯨ ꯂꯩꯕꯅꯦ
ꯑꯩꯁ ꯑꯩꯗꯤ ꯏꯄꯤꯁꯣꯗ ꯑꯩꯠ ꯏꯄꯤꯁꯣꯠ ꯂꯩꯕ ꯃꯨꯚꯤꯗꯣ ꯌꯦꯡꯅꯤꯡꯗꯦ ꯑꯩꯗꯤ
ꯐꯖꯕꯒꯤꯔ
ꯑꯦꯁ ꯁꯨꯝ ꯌꯦꯡꯉꯦꯡꯗꯦ ꯑꯩ ꯑꯃꯐꯥꯎ ꯌꯦꯡꯕ ꯂꯣꯏꯗ꯭ꯔꯤ ꯌꯦꯡꯁꯨ ꯌꯦꯡꯗ꯭ꯔꯤ
ꯅꯣꯏꯗꯤ ꯅꯨꯄꯥꯅꯤꯅꯀꯣ ꯌꯦꯗ꯭ꯔꯁꯨ
ꯑꯦꯄꯤꯁꯣꯠꯗꯨꯕꯨ ꯑꯃꯨꯛ ꯉꯥꯏꯊꯣꯛ ꯉꯥꯏꯁꯤꯟ ꯇꯧꯕꯗꯨ ꯑꯁ
ꯅꯠꯇꯦ ꯑꯥ
ꯅꯣꯏ ꯈꯨꯟꯒꯤ ꯂꯩꯁꯥꯕꯤ ꯀꯩ ꯎꯝ ꯂꯤꯂꯤ ꯂꯤꯂꯤ ꯂꯨꯏ ꯍꯥꯏꯕ꯭ꯔꯥ ꯂꯤꯂꯤ ꯂꯨꯏ ꯍꯥꯏꯕ꯭ꯔꯥ
ꯈꯪꯗꯦ ꯑꯩ ꯀꯅꯥꯅꯣ ꯇꯥꯁꯨ ꯇꯥꯗ꯭ꯔꯤꯌꯦ
ꯂꯤꯂꯤ ꯇꯥꯗ꯭ꯔꯤ ꯍꯥꯏꯕ
ꯑꯥ ꯂꯤꯂꯤꯅ ꯍꯥꯏꯕ꯭ꯔꯥ
ꯎꯝ
ꯑꯣ ꯑꯉꯥꯡꯅꯦ ꯑꯉꯥꯡꯁꯤꯡꯅꯦ
ꯑꯉꯥꯡꯁꯤꯡꯅꯦ ꯃꯣꯏꯗꯤ ꯈꯔ ꯑꯉꯥꯡ ꯑꯣꯏꯔꯤꯌꯦ
ꯌꯥꯔꯦꯍꯦ ꯅꯪꯁꯨ ꯑꯉꯥꯡꯁꯤꯡꯅꯤ ꯀꯥꯏꯅ ꯑꯩꯈꯣꯏꯅ ꯊꯤꯔꯤꯁꯦ ꯑꯩꯉꯣꯟꯗꯒꯤ ꯆꯍꯤ ꯇꯔꯥꯃꯨꯛ ꯍꯟ ꯍꯟꯗꯕ
ꯑꯣ ꯅꯪꯒꯤꯔꯣ ꯑꯩꯗꯤ ꯑꯗꯨꯝ ꯍꯥꯏꯕꯤꯌꯨꯅꯦ ꯑꯗꯣ ꯑꯉꯥꯡ ꯑꯉꯥꯡ ꯑꯣꯏꯔꯤꯌꯦ ꯑꯗꯨ ꯁꯨꯝ ꯍꯥꯏꯕꯤꯕꯅꯤꯗ ꯑꯗꯣ ꯅꯪꯒꯤꯔ ꯌꯥꯏ ꯌꯥꯏ
ꯈꯨꯃꯥ ꯈꯣꯟꯖꯦꯜꯗꯣ ꯇꯥꯕ ꯅꯨꯡꯉꯥꯏꯅꯦ
ꯑꯪ ꯑꯣ ꯅꯝꯕꯔ ꯂꯩꯕ꯭ꯔꯥ ꯅꯣꯏ ꯑꯗꯨꯝ ꯐꯥꯎꯅꯕ꯭ꯔꯥ
ꯉꯁꯥꯏꯗ ꯐꯥꯎꯅꯩ ꯎꯝ ꯉꯁꯥꯏ ꯈꯛꯇꯪꯅꯤꯗ ꯅꯪ ꯅꯪ ꯈꯨꯟꯖꯦꯜꯁꯦ ꯇꯥꯕ ꯅꯨꯡꯉꯥꯏꯌꯦ ꯄꯤꯁ ꯄꯤꯛꯇꯦ ꯆꯥꯎꯁꯨ ꯆꯥꯎꯗꯦ
ꯑꯩꯒꯤꯔꯣ
ꯎꯝ
ꯀꯗꯥꯏꯗꯒꯤ ꯑꯩꯅ ꯆꯥꯎꯍꯟꯗꯕꯩꯅꯦ ꯆꯥꯎꯍꯜꯂꯨꯔꯣ
ꯃꯤ ꯁꯤꯒꯤꯅꯤꯍꯦ ꯆꯥꯎꯍꯟꯒꯅꯨꯍꯦ ꯑꯗꯨꯗꯤ ꯉꯁꯤꯗꯤ ꯀꯥꯏ ꯆꯠꯂꯤꯅꯣ ꯈꯨꯟ ꯆꯠꯅꯤ ꯍꯥꯏ ꯈꯨꯟ ꯆꯠꯅꯤ ꯍꯥꯏꯕꯗꯨ ꯆꯠꯇ꯭ꯔꯤꯕꯣ ꯍꯧꯖꯤꯛꯐꯥꯎ
ꯍꯌꯦꯡ ꯆꯠꯂꯅꯤ
ꯁꯦꯁ ꯅꯨꯡꯉꯥꯏꯔꯦꯅꯦ
ꯅꯨꯡꯉꯥꯏꯔꯦ
ꯑꯩꯒꯤ ꯍꯨꯏꯗꯣ ꯎꯔꯅꯤ
ꯏꯁ ꯅꯪꯒꯤ ꯍꯨꯏꯗꯣ ꯃꯤꯅ ꯂꯧꯈ꯭ꯔꯦ ꯍꯥꯏꯌꯦ ꯉꯁꯥꯏ ꯃꯤꯅ ꯂꯧꯈ꯭ꯔꯦ ꯅꯦ ꯍꯥꯏ ꯑꯩꯅ ꯉꯁꯥꯏ ꯍꯪꯕꯗ
ꯑꯩ ꯑꯩ ꯂꯥꯛꯑꯗꯤ ꯃꯥꯗꯣ ꯍꯔꯥꯎꯔꯒ ꯂꯩꯔꯝꯃꯅꯤ
ꯅꯠꯇꯦ ꯅꯠꯇꯦ
ꯑꯗꯨꯀꯣ ꯑꯩꯅ ꯀꯧꯔꯗꯤꯀꯣ ꯄꯄꯤ ꯀꯧꯔꯗꯤ ꯑꯩ ꯏ ꯏ ꯑꯗꯨꯃꯥꯏꯅ ꯇꯧꯅꯤꯕ
ꯅꯪ ꯅꯪꯒꯤ ꯍꯨꯏꯗꯣ
ꯎꯝ
ꯁꯤꯈ꯭ꯔꯦ ꯍꯥꯏꯅꯦ
ꯑꯗꯨ ꯍꯥꯏꯅꯨ
ꯅꯣꯏ ꯃꯥꯗ ꯉꯁꯥꯏ ꯑꯩ ꯍꯪꯉꯦ
ꯑꯁꯦꯡꯕ ꯑꯩ ꯍꯪꯉꯦ ꯁꯤꯈ꯭ꯔꯦ ꯍꯥꯏꯌꯦꯅ ꯍꯨꯏꯗꯣ
ꯃꯁꯥ ꯀꯜꯂꯒ ꯂꯩꯗ ꯑꯗꯨꯒꯨꯝꯕ ꯍꯥꯏꯔꯛꯀꯅꯨꯗ
ꯏ ꯂꯩꯕꯨ ꯂꯩꯔꯝꯗ꯭ꯔꯗꯤ ꯅꯪꯗꯣ ꯀꯞꯀꯗꯕ ꯃꯥꯂꯦ ꯂꯥꯛꯑ ꯀꯥꯟꯗ
ꯂꯩꯒꯅꯤ ꯂꯩꯒꯅꯤ
ꯍꯨꯏ ꯁꯤꯔꯒ
ꯑꯈꯣꯏꯒꯤ ꯍꯧꯗꯣꯡꯗꯤ ꯅꯨꯡꯁꯤꯌꯦ ꯑꯗꯨ ꯃꯤꯒꯤ ꯗꯤ ꯈꯪꯗꯦ ꯍꯧꯗꯣꯡꯕꯨꯗꯤ ꯑꯗꯨꯝ ꯅꯨꯡꯁꯤꯔ ꯍꯨꯏꯅ ꯍꯦꯟꯅ ꯅꯨꯡꯁꯤꯕꯀꯣ
ꯑꯁ ꯑꯩꯗꯤ ꯍꯧꯗꯣꯡꯗꯣ ꯆꯥꯕ ꯌꯥꯝ ꯍꯥꯎꯋꯦ
ꯏꯁ ꯆꯥꯗꯦꯗ ꯈꯣꯏꯗꯤ
ꯍꯨꯏꯗꯤ ꯆꯥꯕ꯭ꯔꯥ ꯅꯪ
ꯂꯥꯁ ꯏꯌꯥꯔ ꯑꯁ ꯑꯗꯨꯒꯨꯝꯕ
ꯍꯨꯏꯒꯤ ꯍꯨꯏꯒꯤ ꯋꯥꯔꯤ ꯇꯣꯛꯑꯁꯤꯀꯣ
ꯀꯥꯞꯄ ꯃꯥꯜꯂꯦ ꯍꯨꯏꯒꯤ ꯃꯔꯝꯗꯒꯤ
ꯅꯠꯇꯦ ꯇꯨꯝꯈ꯭ꯔꯕ꯭ꯔꯣ ꯅꯪꯗꯤ ꯇꯨꯝꯃꯕꯣ ꯍꯥꯏꯕ ꯑꯥꯎ
ꯇꯨꯝꯗ꯭ꯔꯤꯍꯦ
ꯅꯣꯏ ꯗ꯭ꯌꯨꯇꯤ ꯂꯩꯇꯦ ꯉꯁꯤꯗꯤ
ꯉꯁꯤꯗꯤꯇꯤ ꯗ꯭ꯌꯨꯇꯤ ꯇꯥꯗꯦ ꯎꯝ ꯉꯥꯔꯥꯡꯗ ꯇꯥꯏꯌꯦ
ꯑꯣ ꯅꯨꯃꯤꯠ ꯅꯨꯃꯤꯠ ꯑꯃꯗ ꯃꯤ ꯀꯌꯥ ꯀꯌꯥ ꯆꯠꯄꯅꯦ
ꯅꯨꯃꯤꯠ ꯑꯃꯗ ꯃꯤ ꯇꯔꯥꯃꯨꯛ ꯊꯝꯃꯦ ꯇꯔꯥꯃꯨꯛ ꯊꯝꯃꯀꯥꯟꯗ ꯃꯤ ꯐꯖꯅ ꯑꯅꯥꯕ ꯑꯃꯨꯛ ꯌꯥꯎ ꯅꯪꯅꯗꯕ ꯌꯥꯎ ꯑꯗꯨ ꯑꯣꯏꯕꯒꯤ ꯇꯔꯦꯠ ꯇꯔꯨꯛ ꯃꯤ ꯇꯔꯨꯛꯀ ꯇꯔꯦꯠ ꯑꯅꯝꯕꯅ ꯁꯤ ꯑꯣꯏꯔꯦꯗ
ꯑꯣ
ꯅꯤꯄꯥꯜꯃꯨꯛ ꯂꯥꯛꯄ ꯌꯥꯎꯅꯗꯦ ꯌꯥꯎꯅꯗꯦꯗ ꯅꯣꯏꯗꯤ ꯈꯨꯟ ꯆꯥꯎꯔꯦꯅ ꯅꯨꯡꯉꯥꯏꯔꯦꯅꯦ ꯅꯪꯪ ꯅꯪꯒ ꯅꯌꯥꯝ ꯅꯌꯥꯝꯕꯒ ꯅꯪꯒ ꯁꯛꯇꯣ ꯌꯥꯝ ꯈꯦꯠꯅꯩꯌꯦꯀꯣ
ꯀꯃꯥꯏꯅ ꯇꯧꯔꯅꯦ ꯑꯩꯒꯤ ꯑꯩꯒꯤ ꯗꯗꯥꯗꯣ ꯀꯔꯤ ꯇꯧꯔ
ꯅ ꯅꯪꯗꯤ ꯌꯥꯝꯅ ꯉꯧꯋꯤꯅ
ꯉꯧꯗꯤꯍꯦ ꯗꯥꯏꯗ ꯆꯞ ꯃꯥꯟꯅꯩ ꯃꯥꯗꯤ ꯑꯗꯨꯝ ꯈꯨꯟꯗ ꯂꯩꯕꯩꯏꯅꯦ ꯑꯈꯣꯏꯁꯨ ꯈꯨꯟꯗ ꯂꯩꯔꯗꯤ ꯑꯗꯨꯝꯃꯨꯕꯅꯦ
ꯏꯁ ꯃꯨꯔꯛ ꯑꯣꯏ
ꯑꯁꯦꯡꯕ ꯃꯨꯕꯅꯦꯕ ꯈꯨꯟꯗ ꯂꯩꯔꯤꯗꯤꯀꯣ ꯑꯗꯨ ꯑꯁꯤꯗ ꯂꯩꯕꯒꯤꯅꯦꯕ ꯈꯔ ꯉꯧꯕꯗꯣ ꯗꯗꯥꯅ ꯊꯕꯛ ꯑꯥ ꯆꯠꯂꯁꯨ
ꯅꯠꯇꯦ ꯅꯟꯗꯤ ꯈꯔꯒꯁꯨ ꯄꯤꯛꯑꯦ ꯑꯃ ꯑꯁ ꯅꯌꯥꯝꯕꯗꯤ ꯌꯥꯝ ꯆꯥꯎꯋꯦꯍꯦ
ꯅꯨꯄꯥ ꯑꯣꯏꯕꯩꯅꯦ
ꯏꯁ ꯅꯨꯄꯥ ꯑꯣꯏꯕꯒꯤ ꯅꯨꯄꯥ ꯅꯨꯄꯥ ꯑꯣꯏꯕꯒꯤ ꯑꯗꯨꯏꯗꯤ ꯀꯩꯊꯣꯟꯗꯤ ꯌꯥꯝꯅ ꯆꯥꯎꯕ꯭ꯔꯥ ꯅꯨꯄꯥ ꯑꯣꯏꯔꯁꯨ ꯑꯈꯣꯏꯗꯤ ꯌꯥꯝ ꯄꯤꯛ ꯁꯤꯗꯤ
ꯑꯗꯨ ꯑꯗꯨ ꯅꯣꯏꯒ ꯃꯥꯅꯗꯕꯩ ꯅꯦ
ꯑꯈꯣꯏ ꯗꯥ ꯆꯥꯎꯔꯁꯨ ꯅꯣꯏ ꯅꯣꯏ ꯅꯣꯏ ꯅꯪꯕꯨꯗꯤ ꯆꯥꯎꯔ ꯆꯥꯎ ꯑꯗꯨꯔ ꯈꯪꯗꯦ ꯀꯥꯎꯈ꯭ꯔꯦ ꯑꯩꯗꯤ
ꯑꯁ ꯑꯩꯗꯤ ꯌꯥꯝ ꯆꯥꯎꯈ꯭ꯔꯦꯍꯦ ꯍꯟꯗꯛ ꯃꯔꯛ ꯌꯥꯝꯅ ꯅꯣꯏꯈ꯭ꯔꯦꯍꯦ ꯅꯍꯥꯟꯗꯤ ꯄꯤꯛꯇ꯭ꯔꯨ ꯄꯤꯛꯑꯒ ꯂꯩꯕꯗꯣ ꯑꯁ ꯍꯟꯗꯗꯤ ꯅꯪ ꯒꯁꯦ ꯅꯍꯥꯟꯅ ꯈꯔ ꯄꯤꯛꯑꯦꯍꯦ ꯏꯁ ꯑꯦꯂꯚꯦꯟ ꯇꯨꯌꯦꯜꯞ ꯀꯥꯔꯀꯥꯟꯗꯁꯨ ꯄꯤꯛ ꯑꯦꯅ ꯑꯁ ꯍꯟꯗꯛꯇꯤ ꯅꯪ ꯅꯃꯥꯏꯗ ꯑꯃꯨꯔꯛ ꯈꯨꯄꯥꯛ ꯊꯥꯖꯤꯜꯂꯗꯤ ꯑꯁ ꯅꯪ ꯋꯥꯈꯜꯗꯣ ꯑꯥ ꯁꯥꯔꯒꯥ ꯌꯧꯒꯅꯤ ꯆꯞ ꯃꯥꯅꯔꯝꯒꯅꯤ
ꯑꯩꯗꯤ ꯑ ꯀꯩꯅꯣ ꯌꯥꯝꯅ ꯅꯣꯏꯕꯁꯨ ꯅꯠꯇꯦ ꯑꯦꯂꯚꯦꯟ ꯇꯨꯌꯦꯜꯞ ꯇꯒꯤ ꯑꯗꯨꯝ ꯈꯔ ꯈꯔ ꯑꯗꯨꯝ ꯃꯥꯟꯅꯩꯌꯦ ꯌꯥꯝ ꯅꯠꯇꯦꯕ ꯌꯥꯝꯅ ꯅꯣꯏꯕ ꯑꯗꯨꯒꯨꯝꯕ ꯅꯠꯇꯦ ꯑꯗꯨ ꯅꯪꯕꯨ ꯅꯪꯁꯨ ꯈꯔ ꯎꯝ ꯎꯝ ꯅꯣꯏꯕ ꯅꯠꯇ꯭ꯔꯣ
ꯅꯣꯏꯗꯦꯍꯦ
ꯅꯣꯏꯕꯅꯦ
ꯑꯁ ꯅꯣꯏꯔꯁꯨ ꯑꯗꯨꯃꯛ ꯅꯣꯏꯕ ꯅꯣꯢꯕ ꯅꯠꯇꯦ
ꯑꯣ ꯍꯧꯖꯤꯛꯀꯥꯟꯅ ꯍꯦꯟꯅ ꯅꯣꯏꯈ꯭ꯔꯦ ꯍꯥꯢꯕ
ꯍꯧꯖꯤꯛꯀꯥꯟꯗꯤ ꯑꯁ ꯌꯥꯗ꯭ꯔꯦ ꯐꯖꯅ ꯇꯧꯈ꯭ꯔꯦ ꯑꯩꯗꯣ
ꯋꯥꯀꯤꯡ ꯆꯠꯂꯣ
ꯎꯝ
ꯋꯥꯛꯀꯤꯡ ꯆꯠꯄ ꯁꯔꯨꯛꯄꯨꯗꯤ ꯑꯁ ꯆꯥꯔꯒ ꯄꯨꯛ ꯏꯁꯥ ꯀꯪꯅꯤꯡꯉꯥꯏ ꯂꯩꯔꯗꯤ ꯆꯥꯅꯤꯡꯕ
ꯆꯖꯒꯅꯣ
ꯑꯁ ꯆꯥꯛꯇꯤ ꯀꯥꯏꯗꯒꯤ ꯆꯥꯛꯇꯤ ꯌꯥꯝ ꯌꯥꯝ ꯆꯒꯗꯕꯅꯦ ꯆꯥꯗ꯭ꯔꯗꯤ ꯁꯤꯒꯅꯤ ꯍꯦ ꯑꯃꯨꯛꯀ
ꯁꯤꯔꯣꯏ ꯀꯃꯥꯏ ꯁꯤꯒꯦꯔꯣ ꯈꯔ ꯈꯔ ꯗꯥꯏꯠ ꯇꯧꯋꯣ ꯅꯪꯗꯣ ꯅꯣꯏꯅꯤꯡꯗ꯭ꯔꯗꯤ ꯍꯥꯏꯕꯅꯦ ꯅꯣꯏꯅꯤꯡꯉꯗꯤ ꯇꯨ ꯌꯥꯝ ꯌꯥꯝ ꯆꯥꯎꯋꯣ
ꯑꯁ ꯑꯩꯅꯦ ꯑꯩꯗꯤ ꯆꯥꯕꯗꯗꯤ ꯍꯟꯙꯔꯣꯏ
ꯑꯗꯨ ꯅꯪ ꯑꯗꯨ ꯅꯪ ꯅꯣꯏ ꯑꯗꯨꯝ ꯅꯣꯢ ꯅꯣꯏꯔꯒ ꯂꯩꯅꯤꯡ ꯇꯤ ꯍꯥꯏꯕ
ꯑꯩꯒꯤ ꯋꯦꯠꯇꯣ ꯁꯤꯛꯁꯇꯤꯅꯦ
ꯑꯣ ꯌꯥꯝꯃꯦꯍꯦ
ꯅꯪꯗꯤ
ꯑꯩ ꯍꯧꯖꯤꯛꯀꯥꯟ ꯈꯪꯗꯦ ꯑꯗꯨ ꯌꯨꯝꯗ ꯂꯩꯔꯀꯥꯟꯗꯀꯣ ꯐꯣꯔꯇꯤ ꯐꯥꯏꯚ ꯐꯣꯔꯇꯤ ꯐꯥꯏꯚꯇꯤ ꯍꯦꯜꯂꯝꯒꯅꯤ ꯍꯧꯖꯤꯛꯀꯥꯟꯁꯦ ꯅꯍꯥꯟ ꯑꯩ ꯀꯩꯅꯣ ꯁꯤꯗ ꯂꯥꯛꯇ꯭ꯔꯤꯉꯩꯗꯀꯣ ꯖꯅꯋꯥꯔꯤ ꯇꯨ ꯑꯗꯨ ꯃꯇꯝꯗ ꯑꯣꯏꯔꯝꯅꯤ ꯐꯣꯔꯇꯤ ꯐꯥꯏꯐ
ꯑꯁ ꯑꯩꯗꯤ ꯁꯤꯛꯁꯇꯤꯅꯦꯍꯦ ꯍꯟꯗꯛꯁꯦ
ꯏꯃꯥꯟꯅꯕꯤꯒ ꯆꯞ ꯃꯥꯟꯅꯩꯌꯦ
ꯅꯃꯥꯟꯅꯕꯤ
ꯎꯝ
ꯅꯄꯥꯟꯅꯕꯤ ꯀꯅꯥꯔ ꯑꯁ
ꯏꯃꯥꯟꯅꯕꯤ ꯍꯧꯖꯤꯛꯀꯥꯟ ꯂꯨꯍꯣꯡꯈ꯭ꯔꯦ ꯀꯅꯥ ꯈꯝꯖꯥꯏ ꯍꯥꯏꯕꯗꯣ ꯈꯪꯕ꯭ꯔꯥ
ꯎꯝ
ꯃꯥꯁꯨ ꯁꯤꯛꯁꯇꯤꯅꯤ ꯍꯥꯏ
ꯑꯦ ꯃꯥꯗꯣ ꯀꯗꯥꯏꯗ ꯄꯥꯟ ꯄꯥꯟꯕꯅꯣ ꯃꯥꯗꯤ ꯀꯔꯥꯏꯗ
ꯂꯝꯃꯅꯥꯏ
ꯑꯣ ꯅꯨꯡꯉꯥꯏꯔꯦꯅꯦ ꯂꯩꯁꯥꯕꯤꯒꯤ ꯈ꯭ꯋꯥꯏꯗꯒꯤ ꯂꯨꯕ ꯇꯥꯡꯀꯛꯇꯣ ꯂꯥꯟꯈ꯭ꯔꯦ ꯅꯦ
ꯎꯝꯍꯝ ꯐꯦꯕꯋꯥꯔꯤꯗ ꯑꯣꯏꯔꯝꯅꯦ ꯃꯥꯒꯤꯗꯣ ꯂꯨꯍꯣꯡꯕꯗꯣ
ꯎꯝ ꯍꯣꯜꯂꯤ ꯃꯦꯔꯦꯖ ꯇꯧꯕ꯭ꯔꯥ
ꯅꯠꯇꯦ
ꯆꯦꯟ
ꯑꯥ ꯑꯗꯨ ꯆꯦꯟꯕ
ꯑꯁ ꯆꯦꯟꯕꯁꯨ ꯆꯦꯟꯕꯁꯨ ꯆꯦꯟꯕꯁꯨ ꯅꯨꯡꯉꯥꯏꯕꯅꯦꯍꯦ
ꯑꯦꯁ ꯑꯦꯛꯁꯄꯤꯔꯤꯌꯦꯟꯁ ꯂꯩꯔꯕꯣ